ꯍꯜꯂꯣ ꯇꯥꯔꯕꯣ
ꯇꯥꯔꯦ ꯇꯥꯔꯦ ꯆꯥꯛꯀ ꯊꯣꯡꯉꯕ꯭ꯔꯣ
ꯊꯣꯡꯉꯦ
ꯀꯩ ꯌꯦꯟꯁꯥꯡ ꯊꯣꯡꯕ
ꯂꯊꯣꯛ ꯅꯣꯏꯒꯤꯗꯤ
ꯑꯄꯨꯁꯦ ꯏꯔꯣꯗꯤ ꯏꯔꯣ ꯊꯨꯡ ꯏꯔꯣ
ꯏꯔꯜꯕ
ꯑꯣ ꯑꯩꯈꯣꯏꯒꯤꯁꯦ ꯑꯩꯅꯕꯨꯗꯤ ꯊꯣꯡꯗꯦꯕ ꯑꯗꯣ ꯀꯩꯅꯣ ꯑ ꯍꯋꯥꯏ ꯑꯁꯥꯡꯕꯤꯗꯣ ꯏꯔꯣꯟꯅꯤꯅ ꯍꯥꯏꯒꯦ
ꯎꯝ ꯀꯩꯗꯧꯔꯤꯅꯣ
ꯑꯩꯁꯦ ꯑꯉꯥꯡ ꯑꯩꯩꯅ ꯅꯨꯃꯤꯗꯥꯡ ꯋꯥꯏꯔꯝꯗ ꯑꯉꯥꯡ ꯑꯃꯈꯛ ꯇꯨꯏꯁꯟ ꯇꯧꯕ ꯆꯠꯂꯦꯕ ꯎꯝ ꯑꯗꯨꯁꯨ ꯇꯧꯔꯒ ꯍꯜꯂꯛꯄꯗꯒꯤ ꯁꯨꯝ ꯍꯣꯟꯅꯤ ꯑꯗꯨꯒꯒ ꯂꯩꯔꯝꯕꯅꯤ ꯏꯄꯥ
ꯑ
ꯎ ꯅꯪꯗꯤ ꯂꯩꯥꯏꯔ ꯀꯌꯥꯝ ꯀꯌꯥꯝ ꯐꯥꯔꯒꯦ ꯀ꯭ꯂꯥꯁ ꯇꯦꯟ ꯀꯥꯔꯕꯅꯤꯅ ꯐꯖꯅ ꯄꯥꯔꯕ ꯅꯠꯇ꯭ꯔꯣ
ꯎꯝ ꯑꯗꯨꯝ ꯈꯔ ꯑꯗꯨꯝ ꯄꯥꯏꯔꯦ ꯍꯥꯏꯇꯥꯔꯦ ꯈꯪꯗꯦ
ꯈꯔ ꯅꯠꯇꯦ ꯃꯌꯥꯝ ꯄꯥꯁꯤꯂꯣ ꯅꯣꯏꯗꯤ ꯎꯝ ꯄꯁꯦꯗꯉꯥꯏ ꯑꯃ ꯂꯥꯏꯔꯤꯛ ꯌꯥꯝ ꯄꯥꯔꯗꯤ ꯍꯌꯦꯡ ꯌꯥꯝ ꯍꯪꯉꯀꯥꯟꯗ ꯈꯪꯗꯣꯏꯅꯦ ꯑꯗꯨꯅ ꯃꯌꯥꯝ ꯄꯥꯁꯨ ꯂꯩꯁꯤꯟꯕ ꯍꯥꯏꯗꯣ ꯑꯆꯨꯝꯕꯅ ꯈꯤꯇꯪ ꯈꯛꯇꯅꯦꯕ ꯑꯅꯥꯟꯕ ꯌꯥꯝ ꯑꯣꯏꯗꯣꯏꯅꯦ ꯏ ꯁꯤꯅꯕꯥꯏꯁꯤ ꯍꯥꯏꯗꯣꯖꯅ ꯅ ꯒꯤ ꯅꯃꯥꯡꯗ ꯐꯝꯕ ꯃꯤꯗꯨꯒ ꯃꯇꯨꯡꯨꯡꯗ ꯐꯝꯕ ꯃꯤꯗꯨꯒ ꯅꯪꯒ ꯅꯣꯏ ꯄꯨꯂꯞ ꯃꯥꯟꯅ ꯇꯥꯔꯗꯤ ꯍꯥꯏꯗꯤ ꯅꯪ ꯅꯪꯉꯣꯟꯗꯒꯤ ꯅꯪꯒꯤ ꯃꯃꯥꯡꯗ ꯐꯝꯕ ꯃꯤꯗꯨꯅ ꯁꯤꯟꯈ꯭ꯔꯦ ꯈꯜꯂꯣꯕ
ꯎꯝ
ꯑꯗꯨꯏꯗꯤ ꯆꯦ ꯌꯦꯡꯕꯗꯗꯤ ꯅꯪꯒꯤ ꯅꯃꯥꯟꯅ ꯐꯝꯕꯗꯨ ꯅꯍꯥꯟ ꯌꯦꯡꯈ꯭ꯔꯔꯣꯏꯗ꯭ꯔꯥ ꯑꯗꯨꯅ ꯅꯪꯉꯣꯟꯗ ꯃꯥꯅ ꯃꯥ ꯍꯦꯟꯈꯤꯕꯩꯦ ꯌꯥꯝꯅ ꯆꯥꯟꯁꯁꯨ ꯂꯩ ꯕ ꯃꯉꯣꯟꯗ ꯆꯦꯛ ꯇꯧꯕ ꯑꯁ ꯅꯨꯡꯁꯤꯟꯅꯔ ꯃꯥꯜꯂꯦ ꯍꯥꯏꯔꯒ ꯅꯪꯉꯣꯟꯗꯅ ꯍꯟꯊꯅꯕꯤꯔꯛꯇꯣꯏꯅꯦꯕ ꯈꯪꯕ ꯑꯗꯨꯅ ꯑꯗꯨꯝ ꯕꯗꯥꯎ ꯌꯥꯗꯕ ꯑꯗꯨ ꯇꯧꯗꯅꯕ ꯁꯤꯟꯁꯨ ꯁꯤꯜꯍꯟꯗꯧꯅꯤꯀꯣ ꯑꯗꯨ ꯑꯣꯏꯇꯥꯔꯁꯨꯅꯦ ꯍꯩꯅ ꯁꯤꯡꯅ ꯇꯧꯒꯗꯕ ꯑꯩꯉꯣꯟꯗ ꯑꯗꯨꯒꯤ ꯃꯥꯡ ꯖꯕꯁꯦ ꯊꯣꯛꯈ꯭ꯔꯕꯅꯦꯕ
ꯑ
ꯀ꯭ꯂꯥꯁ ꯇꯦꯟ ꯊꯥꯕ ꯀꯥꯟꯗꯅꯦ ꯑꯩ ꯏꯃꯥꯟꯅꯕꯤ ꯍꯥꯏꯗꯤ ꯑꯩꯒ ꯐꯝꯃꯤꯟꯅꯕꯗꯨꯅꯦ ꯑꯩꯒꯤ ꯏꯅꯤꯡꯗ ꯐꯝꯕ ꯃꯣꯏ ꯑꯅꯤꯗꯨꯒ ꯑꯩꯈꯣꯏ ꯃꯔꯤꯁꯦ
ꯑꯩꯁꯦ ꯑꯣꯞꯁꯅꯦꯜ ꯍꯤꯌꯥꯔ ꯃꯦꯁ ꯂꯧꯔꯛꯑꯦꯕꯀꯣ ꯑꯗꯨꯗ
ꯆꯞ ꯃꯅꯅ ꯏꯃꯤꯟꯅꯔꯕ ꯑꯩꯉꯣꯟꯗꯁꯨ ꯑꯌꯥꯝꯕ ꯁꯤꯜꯂꯦꯕꯀꯣ ꯃꯣꯏꯅ ꯁꯣ ꯑꯩꯅ ꯈꯪꯗꯕ ꯑꯃꯅꯤ ꯑꯁꯨ ꯌꯥꯎꯋꯦ ꯑꯗꯨꯣ ꯃꯣꯏꯗꯩꯕꯨꯗꯤ ꯁꯤꯜꯂꯦ ꯑꯗꯨꯒ ꯆꯞ ꯃꯥꯟꯅꯅ ꯍꯥꯏꯗꯤ ꯑꯩꯈꯣꯏ ꯃꯔꯤꯁꯦ
ꯑꯟꯁꯔꯁꯦ ꯆꯞ ꯃꯥꯟꯅꯔꯦꯕ ꯐꯤꯁꯇꯣꯞ ꯕꯤꯟꯗꯨ ꯀꯣꯃꯥꯛ ꯈꯣꯠꯄ ꯂꯣꯏ ꯃꯥꯟꯅꯔꯕꯅꯦ
ꯑ
ꯏꯕꯗꯣ ꯑꯗꯣ ꯃꯣꯏ ꯑꯍꯨꯝꯅꯅꯦ ꯆꯥꯝꯃꯒꯤ ꯃꯅꯨꯡꯗꯅꯦ ꯑꯃꯅ ꯃꯧꯗ꯭ꯔꯥ ꯃꯉꯥ ꯐꯪꯉꯦ ꯑꯃꯅ ꯃꯧꯗ꯭ꯔꯥ ꯐꯪꯉꯦ ꯑꯃꯅ ꯃꯧꯗ꯭ꯔꯥꯍꯨꯝꯗꯣꯏ ꯐꯪꯉꯦ ꯑꯗꯨꯒ ꯑꯩꯅꯅꯦ ꯑꯩꯅꯅꯦ ꯃꯔꯤꯐꯨ ꯃꯉꯥ ꯈꯛꯇ ꯐꯪꯉꯛꯑꯦꯕ ꯑꯗꯨꯒꯤ ꯑꯩꯗꯤ ꯌꯥꯝ ꯅꯨꯡꯉꯥꯏ ꯒꯇ꯭ꯔ ꯅꯦꯕ
ꯑꯁ ꯑꯩꯁꯦ ꯈꯪꯗꯦ ꯁꯤꯟꯗꯣꯏꯔꯦ ꯁꯤꯗ ꯑꯩ ꯁꯤꯟꯕꯁꯨ ꯍꯩꯇꯕ ꯑꯗꯨꯒꯤꯅꯦ ꯑꯗꯨꯝ ꯑꯩꯗ ꯁꯤꯟꯒꯦꯅꯁꯨ ꯈꯟꯁꯨ ꯈꯟꯗꯦ ꯑꯩꯁꯨ
ꯎꯝ ꯈꯜꯂꯨꯅꯨ ꯈꯜꯂꯨꯅꯨ ꯑ ꯑꯩꯒꯤ ꯑ ꯑꯗꯨ ꯑꯗꯨꯃꯥꯏꯅ ꯈꯜꯂꯨ ꯑꯩꯒꯤ ꯉꯝꯕꯗꯣ ꯑꯗꯨꯝ ꯐꯖꯅ ꯄꯥꯔꯒ ꯑꯗꯨꯝ ꯇꯧꯔ ꯑꯗꯨ ꯑꯗꯨꯝ ꯐꯔꯦ ꯅꯨꯡꯉꯥꯏꯕ ꯍꯥꯏꯥꯏꯗ ꯎꯝ ꯑꯁꯤꯤꯟꯕ ꯍꯥꯏꯁꯤꯗꯤ ꯄꯣꯠ ꯆꯨꯝꯃꯤꯔꯥ ꯆꯨꯝꯗ꯭ꯔꯥ ꯒ꯭ꯌꯥꯟ ꯃꯦꯟ ꯑꯃ ꯆꯥꯗꯕꯅꯦꯕ ꯅꯪꯅ ꯈꯪꯉꯛꯏꯕ ꯍꯥꯏꯁꯤꯗꯤ ꯆꯨꯝꯃꯦ ꯈꯪꯉꯛꯏꯔꯕꯅꯦ ꯍꯥꯏꯕ
ꯍꯣꯏ
ꯅ ꯌꯥꯝ ꯄꯊ ꯇꯤꯁꯟꯒꯦ ꯇꯤꯆꯔ
ꯆꯠꯂꯦ ꯑꯌꯨꯛꯇꯒ ꯅꯨꯡꯊꯤꯤꯟꯗꯒ ꯆꯠꯂꯦ ꯀꯨꯣꯏꯁꯨ ꯍꯜꯂꯛꯇꯦ ꯀꯨꯏꯗ꯭ꯔꯤ ꯄꯨꯡ ꯇꯔꯨꯛ ꯃꯈꯥꯏ ꯑꯌꯨꯝ ꯌꯧꯔꯛꯑꯦ
ꯎꯝ ꯆꯥꯛꯇꯤ ꯀꯅꯥꯅ ꯊꯣꯡꯕ ꯅꯣꯏ ꯀꯅꯥꯅ ꯊꯣꯡꯒꯦ
ꯆꯥꯛꯇꯣ ꯍꯂꯛ ꯑꯩꯅ ꯍꯜꯂꯛꯄ ꯅꯣꯡ ꯐꯥꯗꯣꯛꯁꯨ ꯉꯟꯕ ꯌꯥꯎꯋꯤ ꯑꯗꯨ ꯀꯥꯟꯗꯗꯤ ꯑꯩ ꯃꯃꯥꯟ ꯊꯣꯡꯉꯝꯕꯁꯨ ꯌꯥꯏ ꯈꯤꯇꯪ ꯊꯦꯡꯀꯥꯟ ꯅꯠꯇ꯭ꯔꯒꯅ ꯑꯩꯅ ꯑꯗꯨꯝ ꯊꯣꯡꯉꯦ ꯍꯜꯂꯛꯑꯒ
ꯆꯥꯏꯗꯕꯗꯤ ꯐꯖꯅ ꯍꯥꯏꯅ
ꯎꯝ ꯑꯗꯨꯕꯨꯗꯤ ꯑꯗꯨꯝ ꯍꯥꯏꯌꯦ ꯈꯪꯗꯦꯗ
ꯁꯤ ꯌꯥꯝ ꯐꯣꯡꯕ ꯍꯩꯔꯦ ꯂꯣꯏꯃꯛ ꯐꯣꯡꯕ ꯍꯩꯔꯔꯕ
ꯍꯩꯌꯦ ꯂꯣꯏ ꯊꯣꯡꯕꯗꯤ ꯎꯝ ꯆꯒ ꯑꯃ ꯄꯣꯝꯕꯗꯤ ꯍꯩꯇ꯭ꯔꯤ
ꯑ ꯉꯥ ꯑꯗꯨꯝꯕꯗꯤ ꯍꯥꯏ ꯑꯗꯨꯝꯣꯏ ꯆꯣꯡꯒ ꯑꯗꯩ ꯆꯥꯕ ꯆꯣꯡꯕꯒ ꯂꯩꯗ
ꯑ ꯍꯩ ꯑ ꯑꯗꯨ ꯃꯗꯤꯦ
ꯎ
ꯆꯒꯦꯝ ꯄꯣꯝꯕꯗꯗꯤ ꯑꯃꯨꯛ ꯐꯣꯡꯗ꯭ꯔꯤ ꯑꯩꯈꯣꯏ ꯁꯤꯗꯁꯨꯅ ꯑꯗꯨ ꯈꯛꯇ ꯍꯩꯇꯦ ꯑꯇꯩ ꯃꯈꯩ ꯂꯣꯏꯅ ꯍꯩꯌꯦ ꯑꯅꯝꯕꯅ ꯑꯗꯣ ꯍꯩꯇꯕꯁꯨ ꯂꯩꯔꯝꯃꯤꯅꯦꯗꯗꯥ ꯑꯗꯨꯁꯨ ꯈꯪꯗꯦ
ꯀꯔꯤ ꯐ ꯑꯗ ꯊ
ꯊꯣꯡ ꯎꯤꯒ ꯎ ꯊꯣꯡꯕꯦ
ꯑꯣꯇꯤꯕꯨꯗꯤꯤ ꯊꯣꯡꯈ꯭ꯔꯦ ꯎꯇꯁꯨ ꯎꯇꯁꯨ ꯍꯥꯏꯦ
ꯎꯀꯦ ꯅꯪ ꯍꯅ ꯐꯗ ꯃꯩꯗꯤꯩꯅ ꯆꯀ ꯊꯣꯡꯕ ꯃꯇꯝꯃ ꯗꯥ ꯀꯥꯀ ꯐꯔ ꯊꯁꯦ ꯀꯣꯏ
ꯑꯁ ꯑꯩꯁꯨ ꯍꯥꯏꯔꯣꯏꯗꯕꯤꯗ ꯁꯨꯝ ꯅꯍꯥꯟꯋꯥꯏ ꯑꯉꯥꯡ ꯑꯣꯏꯔꯤꯒ ꯀ꯭ꯂꯥꯁ ꯐꯣꯔ ꯐꯥꯏꯚ ꯀꯥꯔꯛꯄꯗ ꯑꯩꯈꯣꯏꯆꯦꯅ ꯑꯁꯨꯝ ꯀꯩꯅꯣ ꯇꯨꯏꯁꯟ ꯀꯩ ꯀꯩ ꯆꯠꯈꯤꯕꯗꯣ ꯑꯗꯨ ꯌꯥꯝꯅ ꯄꯥꯛ ꯂꯩꯇꯕ ꯑꯗꯩ ꯑꯩꯅ ꯁꯨꯝ ꯑꯗꯨꯗꯩ ꯊꯣꯡ ꯇꯝꯈꯤꯕ ꯑꯗꯩ ꯀ꯭ꯂꯥꯁ ꯁꯤꯛꯁ ꯀꯥꯔꯛꯄꯗꯩ ꯐꯖꯅ ꯊꯣꯡꯒꯔꯦ ꯑꯩꯈꯣꯏ ꯏꯆꯦꯁꯨ ꯌꯨꯝ ꯂꯩꯇꯦ ꯑꯩꯈꯣꯏ ꯃꯥꯁꯨ ꯊꯕꯛ ꯆꯠꯄ ꯏꯊꯟꯇꯒ ꯑꯗꯨꯝ ꯉꯥꯏꯕꯗꯨ ꯍꯜꯂꯛꯀꯥꯟꯗ ꯌꯨꯝꯗ ꯑꯗꯨꯝ ꯂꯩꯔꯝꯃꯦ ꯑꯗꯨꯝ ꯊꯣꯡꯉꯦ ꯑꯗꯨꯗꯩ ꯑꯗꯩ ꯑꯗꯨꯝ ꯊꯣꯡꯉ ꯑꯗꯨꯝ ꯂꯩꯒꯦ ꯍꯧꯖꯤꯁꯨ ꯑꯗꯨꯝ ꯊꯣꯡꯉꯦ
ꯑꯗꯨꯗꯩ ꯍꯧꯖꯤꯛꯁꯦ ꯑꯗꯨꯝ ꯊꯒ꯭ꯔꯦꯕꯀꯣ
ꯍꯩꯗꯧꯅꯤ ꯅꯨꯄꯤ ꯍꯥꯏꯁꯤꯗꯤ ꯂꯣꯏꯅꯃꯛ ꯍꯩꯗꯧꯅꯤ ꯑꯗꯨꯒꯣ ꯑꯩ ꯅꯪꯗꯤ ꯇꯥꯛꯅꯅꯕꯁꯨ ꯑꯝꯇ ꯂꯩꯇ꯭ꯔꯦ ꯑꯩꯅ
ꯄꯣꯠꯅꯤꯗ
ꯍꯩꯕꯕꯨ ꯀꯩꯅꯣ ꯈꯪꯕꯕꯨ ꯂꯣꯏꯁꯨ ꯅꯥꯏꯗꯕꯗꯨ ꯌꯥꯝ ꯂꯩꯔꯤꯗ ꯑꯩꯅ ꯈꯪꯗꯕꯁꯨ
ꯍꯥꯥ
ꯇꯥꯕꯝ ꯈꯪꯗ꯭ꯔꯦ ꯉꯥꯡꯉꯤꯗꯨ ꯄꯠ ꯄꯠ ꯇꯠꯂꯦ
ꯇꯥꯔꯕꯣ
ꯑꯥ ꯇꯥꯔꯦ
ꯎꯝ
ꯇꯠꯂꯦ ꯇꯥꯗ꯭ꯔꯦ
ꯑꯩꯅ ꯍꯥꯏꯕꯗꯤ ꯇꯥꯕ꯭ꯔꯣ
ꯇꯥꯏꯌꯦ
ꯑꯗꯨ ꯅꯪ ꯉꯥꯡꯕꯗꯤ ꯄꯠ ꯄꯠ ꯇꯞꯄꯥ
ꯎꯝ ꯍꯨꯝ
ꯎꯍꯨꯝ ꯇꯥꯔꯕꯣ
ꯆꯥꯗ꯭ꯔꯤ ꯑꯈꯣꯏ ꯃꯃꯥ ꯉꯥꯏꯔꯤ
ꯑꯣ
ꯑꯩꯈꯣꯏꯆꯦꯁꯨ ꯑꯥꯏ ꯑꯉꯥꯡ ꯇꯨꯏꯁꯟ ꯇꯧ ꯂꯣꯏꯔꯒ ꯃꯃꯥ ꯃꯩꯅ ꯀꯕꯣꯛ ꯁꯥ ꯆꯠꯈꯤꯕ ꯑꯗꯨꯒꯤ
ꯉꯍꯥꯛ ꯂꯩꯕꯕꯨꯗꯤ ꯍꯜꯂꯛꯑꯅꯤ ꯑꯗꯨꯗ ꯄꯨꯂꯞ ꯄꯨꯟ ꯆꯥꯔꯒꯦꯅ
ꯄꯨꯂꯞ ꯄꯨꯜꯂ ꯂ ꯆꯥꯛ ꯐꯥꯕꯁꯨ ꯅꯨꯡꯉꯥꯏꯕꯅꯦ
ꯑꯪ ꯅꯠꯇ꯭ꯔꯗꯤ ꯇꯣꯉꯥꯟ ꯇꯣꯉꯥꯟ ꯑꯃꯨꯛ ꯁꯥꯕ ꯆꯥꯕꯝꯁꯨ ꯈꯪꯉꯔꯣꯏ ꯑꯗꯩ ꯑꯗꯨꯝ ꯉꯥꯏꯔꯁꯦ ꯅ
ꯍꯥꯎ ꯕꯪ ꯁꯦ
ꯎꯝ ꯅꯣꯏꯗꯤ ꯆꯥꯔꯤꯔꯣꯏꯗ꯭ꯔꯣ
ꯑꯈꯣꯏꯁꯨ ꯆꯥꯒꯤꯔꯣꯏ ꯑꯗꯨꯝ ꯍꯧꯖꯤꯛꯇꯤ ꯀꯥꯂꯦꯟ ꯊꯥꯅꯤꯅ ꯍꯥꯏꯗꯤ ꯃꯝꯕꯁꯦ ꯄꯨꯡ ꯇꯔꯨꯛ ꯃꯈꯥꯏꯗ ꯃꯝꯃꯦꯗꯅ ꯀꯣ ꯑꯗꯨꯅ ꯑꯗꯨꯝ ꯑꯗꯨ ꯀꯥꯟꯗꯩ ꯆꯥꯛꯊꯣꯡꯕ ꯍꯧꯕꯅꯤꯅ ꯍꯥꯏꯗꯤ ꯑꯗꯨ ꯄꯨꯡ ꯅꯤꯄꯥꯟ ꯅꯤꯄꯥꯟꯃꯈꯥꯏ ꯅꯤꯄꯥꯟꯃꯈꯥꯏ ꯃꯣꯟ ꯆꯥꯛ ꯆꯥꯕꯗꯣ ꯑꯗꯨꯝ ꯊꯦꯡꯅꯩꯗꯅꯀꯣ ꯀꯥꯂꯦꯟꯅꯤꯅ ꯆꯥꯛ ꯆꯥꯕꯁꯨ ꯌꯥꯗꯦꯗꯅ
ꯍꯣꯏ ꯑꯁ ꯀꯩꯗꯧꯔ ꯆꯥꯂꯤꯅꯣ ꯈꯪꯗꯦꯗ ꯆꯥꯛꯀꯁꯤ
ꯍꯣꯏ ꯑꯗꯨꯅꯦ ꯀꯥꯂꯦꯟꯗꯨꯗꯤꯅꯦ ꯑ ꯆꯥꯔꯤꯕ ꯃꯈꯩꯁꯦ ꯑꯝꯇ ꯍꯐꯝ ꯈꯪꯗꯕꯅꯦꯕ ꯅꯤꯡꯊꯝ ꯊꯥꯗꯅ ꯑꯃ ꯊꯣꯡꯉꯁꯨ ꯑꯃ ꯆꯥꯔꯁꯨ ꯌꯥꯎꯗꯣ ꯍꯥꯎꯕꯅꯦꯕ
ꯀꯥꯂꯦꯟ ꯊꯥꯔꯗꯤ ꯃꯣꯔꯣ ꯃꯦꯞꯄꯒ ꯊꯕꯤꯒ ꯌꯥꯎꯔ ꯆꯥꯔꯦ ꯈꯔ ꯆꯪꯕ ꯃꯥꯜꯂꯦ
ꯑ ꯂꯥꯛꯄꯝꯕ ꯑꯗꯨ ꯃꯖꯕ ꯈꯤꯇꯪ ꯆꯥꯛꯄꯅꯦ ꯁꯨꯝ ꯁꯃꯕꯕ ꯁꯨꯔꯒꯀ ꯑꯗꯨꯗꯤ ꯑꯦꯟꯖꯥꯥꯡꯒꯤ ꯃꯁꯤꯡ ꯆꯥꯐꯝ ꯑꯃ ꯈꯪꯕꯅꯦꯕ
ꯑꯪ ꯈꯪꯗꯦ ꯍꯨꯣꯏꯁꯨ ꯑꯗꯨꯝ ꯇꯧꯔꯤꯃꯦ ꯀꯥꯂꯦꯟ ꯊꯥ ꯂꯣꯏꯕ ꯉꯥꯏꯕ ꯋꯥꯏ
ꯊꯣꯡꯕꯕꯤꯁꯨ ꯊꯣꯡ ꯈꯪꯅꯕ ꯃꯅꯦꯕ ꯌꯥ ꯊꯣꯡꯕꯁꯦꯁꯨ ꯊ ꯔꯒꯔꯁꯅꯦ ꯃꯥ ꯑꯋꯥꯦ
ꯍꯣꯏ ꯃꯌꯥꯝꯗꯨꯒꯤ ꯆꯥꯅꯤꯡꯅꯕ ꯊꯣꯡꯗꯣꯏꯅꯦꯨꯀꯣ ꯍ ꯍꯥꯎꯗ꯭ꯔꯁꯨ ꯊꯣꯡꯉꯣꯏ ꯇꯥꯏ ꯟ
ꯎꯝ
ꯍꯥꯎ ꯑꯣꯀꯦ ꯁꯣ ꯇ ꯊ
ꯎꯝ
ꯍꯥꯎꯁꯨꯕꯤ ꯇꯥꯏ ꯐꯪ ꯆꯁꯨꯕꯤ ꯇꯥꯏ
ꯎꯝ
ꯀꯩꯗꯧꯔꯤꯅꯣ
ꯐꯝꯃꯦ ꯑꯃꯨꯛ ꯍꯄꯝꯕꯗꯒꯤ ꯑꯃꯨꯛ ꯐꯝꯃꯦ ꯇꯃꯣꯛ ꯈꯪꯗꯗꯅ
ꯎꯝ
ꯆꯥꯛꯁꯨ ꯌꯥꯝ ꯁꯥꯏꯗꯅ ꯑꯩꯗꯤ ꯌꯥꯝꯁꯨ ꯁꯥꯒꯜꯂꯦꯕꯀꯣ ꯑꯗꯒꯤꯦꯟꯕꯒꯨꯝꯕ ꯊꯥꯗ꯭ꯔꯗꯤ ꯂꯩꯕ ꯉꯝꯗꯦ ꯊꯥꯁꯦ
ꯖꯤꯛꯄꯗꯤ ꯋꯥꯔꯤꯁꯤꯅꯤ ꯃꯈꯣꯟꯗ ꯊꯣꯛꯀꯅꯤꯅ ꯑꯩꯅ ꯊꯥꯈꯦ
ꯎꯝ
ꯈꯥꯎꯒꯦ ꯆꯔꯁꯨ ꯈ ꯁꯒꯔ ꯅꯗ ꯀꯔ ꯋꯥ ꯈ ꯍꯅꯤꯗꯤꯁꯨꯣ ꯍꯥꯏ
ꯑꯁꯨ ꯀꯥꯏ ꯍꯥꯏ ꯆꯠꯂꯦ ꯁ꯭ꯀꯨꯜ ꯑꯗꯨꯝ ꯅꯍꯥ ꯃꯔꯥꯝꯗꯤ ꯀꯩꯅꯣ ꯑꯩꯈꯣꯏ ꯁ꯭ꯀꯨꯜ ꯏꯁꯇ꯭ꯔꯥꯏꯠ ꯇꯧꯕꯩ ꯆꯠꯂꯛꯇ꯭ꯔꯦ ꯑꯗꯨ ꯍꯧꯖꯤꯛꯄꯨꯗꯤ ꯑꯗꯨꯝ ꯐꯖꯅ ꯀ꯭ꯂꯥꯁ ꯇꯧꯔꯅꯤ ꯑꯗꯨꯝ ꯆ ꯆꯥꯡ ꯅꯥꯏꯅ ꯆꯠꯂꯦ ꯑꯁ ꯋꯥꯏꯗ ꯑꯌꯨꯛꯇ ꯑꯃꯨꯛ ꯉꯟꯅ ꯑꯃꯨꯛ ꯀꯁꯅ ꯑꯃ ꯆꯠ ꯌꯥꯝ ꯃ ꯍꯂ ꯁꯀꯨꯜ ꯃꯨ ꯆꯠ ꯐꯝꯝꯕꯩ ꯃ ꯃꯇꯝ ꯃ
ꯑꯗꯨ ꯁꯥꯇ꯭ꯔ ꯁꯥꯇ꯭ꯔ ꯋꯥꯔꯤ ꯍꯥꯏꯁꯤꯅꯈꯣꯏ ꯑꯗꯨ ꯍꯥꯏꯕꯤ ꯀꯣ ꯀ꯭ꯂꯥꯁ ꯇꯦꯟꯒ ꯇꯨꯌꯦꯦꯜꯀ ꯂꯣꯏꯔꯒꯅꯤ ꯍꯕ꯭ꯔ ꯁꯨꯃꯥꯏꯅ ꯄꯨꯂꯁ ꯀꯥ ꯀꯥꯟ ꯆꯦꯛꯇꯦ ꯃꯤꯉꯅꯤ ꯃ ꯐꯣ
ꯍꯨꯏꯇꯦꯍꯥꯎ ꯄꯨꯡ ꯃꯔꯤ ꯃꯈꯥꯏ ꯃꯔꯤ ꯇꯥꯛꯄ ꯁ꯭ꯋꯥꯏ ꯍꯧꯒꯠꯂꯅꯤ ꯑꯗꯩꯗꯤ ꯄꯨꯡ ꯃꯉꯥ ꯊꯣꯛꯑꯒ ꯆꯠꯂꯅꯤ ꯍꯜꯂꯛꯀꯥꯟꯗ ꯄꯨꯡ ꯇꯔꯦꯠ ꯃꯈꯥꯏ ꯍꯦꯛ ꯅꯤꯄꯥꯟ ꯇꯥꯗ꯭ꯔꯣꯅꯤ ꯑꯗꯩ ꯄꯕꯥ ꯑꯃꯨꯛ ꯂꯣꯏ ꯆꯠꯂ ꯁ꯭ꯀꯨ ꯑꯃꯨ ꯆꯠꯂꯅꯤ ꯉꯍꯥꯛꯇꯪ ꯂꯩꯕꯒ ꯇꯁꯟ ꯑꯃꯨꯛ ꯆꯠꯂꯅꯤ ꯑꯁ ꯇ꯭ꯨꯁꯟꯗ ꯆꯠꯄꯗꯕ ꯋꯥꯏꯔꯦ ꯑꯁ ꯀꯦ ꯀꯦ ꯆꯦꯡꯉ ꯎꯏꯕꯗꯁꯨ ꯂꯣꯏꯔꯦ ꯍꯟꯗꯛꯀꯥꯟꯁꯦ ꯎꯏꯕ ꯍꯩꯇꯕꯅꯦꯕ ꯑꯩꯁꯦ
ꯁꯨꯃꯦꯁ ꯄꯨꯣꯜꯂꯣ ꯐꯅꯦꯛ ꯌꯥꯝ ꯋꯥ ꯈꯣꯠꯂꯁꯨ ꯑꯩꯗꯣ ꯁꯨꯝ ꯎꯏꯕ ꯍꯩꯇꯕꯅꯦꯕ ꯑꯁ ꯍꯟꯗꯛꯇꯤ ꯎꯏꯕ ꯐꯖꯅ ꯍꯥꯏꯒꯠꯂꯦ ꯍꯪꯉꯥꯎ ꯐꯝꯃ ꯃꯤ ꯄꯥꯡꯅ ꯄꯥꯡꯅ ꯎꯏꯌꯦ ꯌꯥꯝꯅ
ꯅꯀꯣꯛꯇ ꯑꯃꯨꯛ ꯀꯥꯏꯅꯤꯀꯣ ꯐꯥꯟꯗ ꯌꯨꯡꯁꯤꯟꯗꯅ
ꯑꯁ ꯉꯔꯥꯡ ꯉꯥꯡꯗꯤ ꯀꯩꯅꯣ ꯑꯩꯈꯣꯏ ꯑꯣꯖꯥ ꯁꯨꯝ ꯇꯨꯁꯟꯕ ꯐꯐꯝꯗꯨꯗ ꯑꯩꯈꯣꯏ ꯃꯩꯁꯨ ꯑꯩ ꯑꯩꯗꯔꯥ ꯈꯜꯂꯨꯕ ꯍꯥꯏꯗꯤ ꯎꯏꯔꯤꯗꯣ ꯑꯗꯨꯒꯅꯦ ꯇꯨꯡꯗ ꯐꯝꯃꯤ ꯃꯈꯩꯁꯨ ꯂꯣꯏ ꯎꯏ ꯂꯩꯔꯝꯃꯕ ꯑꯗꯨꯗꯩ ꯁꯥꯔꯅ ꯀꯩꯅꯣ ꯏꯕꯨꯡꯉꯣ ꯀꯩꯗꯧꯔꯦ ꯅꯪ ꯇꯨꯝꯅꯤꯡꯕꯅ ꯌꯥꯗꯕꯅꯤꯅꯃꯥꯏꯅ ꯇꯥꯊꯣꯛꯑ ꯆꯠꯂꯨꯅ ꯍꯥꯏꯕ ꯑꯗꯩ ꯃꯤ ꯉꯥꯡꯉꯗ ꯑꯩꯁꯤ ꯑꯩꯉꯣꯟꯗ ꯍꯥꯏꯔꯛꯑꯅꯤ ꯄꯥꯈꯠꯇꯗ ꯃꯤꯀꯁꯤꯦ ꯑꯩꯅ ꯀꯁꯨ ꯈ꯭ꯋꯥꯏ ꯃꯥꯡꯂꯒ ꯐꯝꯃꯤ ꯅꯦꯕ ꯃꯤꯀꯁꯤꯡ ꯉꯥꯏ
ꯀꯨꯏꯕꯁꯦ ꯑꯃ ꯍꯥꯏꯕꯗ ꯂꯣꯏ ꯄꯥꯟ
ꯍꯣꯏꯌꯦ ꯑꯗꯩ ꯊꯦꯀꯂ ꯂꯣꯏ ꯐꯝꯃꯦ ꯈꯪꯉꯕ ꯑꯗꯩ ꯑꯩ ꯇꯨꯡꯅ ꯍꯦꯛ ꯐꯝꯃꯦ ꯏꯃꯥꯟꯅꯕꯤꯁꯤꯁꯨ ꯃꯥꯁꯨ ꯀꯟꯅ ꯎꯔꯤꯖꯅꯦ ꯑꯗꯩ ꯀꯩꯅꯣ ꯏꯐꯤꯝꯗꯣ ꯏꯕꯨꯡꯃꯛ ꯌꯥꯗ꯭ꯔꯅ ꯃꯥꯜꯂꯦꯅꯦꯅ ꯍꯥꯏꯔꯒ ꯎꯏꯒꯅꯨ ꯎꯏꯒꯅꯨ ꯍꯥꯏꯔꯒ ꯃꯤꯁꯤꯡ ꯒꯥꯏ ꯁꯤꯡꯉꯦꯒ ꯍꯥꯏꯅꯔꯦ ꯑ ꯇꯥꯔꯒ ꯑꯩꯗꯣ ꯃꯤꯅꯤꯠ ꯄꯥꯡ ꯄꯥꯡ ꯎꯏꯗꯅ ꯈꯨꯠꯇ ꯄꯥꯏꯔꯦꯝ ꯀꯣꯂꯣꯝꯗꯣ ꯃꯈꯥ ꯇꯣꯛꯂꯥ ꯇꯥꯊꯣꯛꯈ꯭ꯔꯕ ꯑꯗꯨꯁꯨꯅꯦ
ꯀ
ꯀꯩꯅꯣ ꯑꯥ ꯑꯗꯩꯗꯤ ꯀꯩꯅꯣ ꯏꯃꯥꯟꯅꯕꯤ ꯃꯈꯩꯗꯨ ꯄꯨꯂꯞ ꯅꯣꯏ ꯃꯈꯩꯗ ꯆꯠꯂ ꯆꯠ ꯀꯨꯃꯥꯏ ꯇꯍꯥꯟ ꯐꯖꯅ ꯇꯥꯊꯣꯛꯑ ꯆꯠꯂꯣꯅ ꯍꯥꯏꯗꯉꯥꯟꯗ ꯑꯩꯈꯣꯏ ꯏꯟꯇꯁ ꯈꯪꯗꯦ ꯍꯣꯏ ꯇꯨꯏꯁꯟ ꯃꯐꯝꯒꯤ ꯏꯁꯤꯡꯗꯨ ꯌꯥꯝ ꯇꯤꯡꯀꯤꯗꯨ ꯌꯥꯝ ꯃꯣꯏꯅ ꯇꯥꯊꯣꯛꯑꯔꯣꯏꯅ ꯍꯥꯏꯕ ꯑꯗꯩ ꯂꯦꯞꯄ ꯂꯣꯏꯅ ꯇꯥꯔꯒꯦꯅ ꯍꯥꯏ ꯑꯗ ꯉꯥꯏꯍꯥꯛ ꯑꯃꯨꯛ ꯂꯩ ꯑꯗꯦ ꯁꯅ ꯑꯁ ꯑꯪ ꯅꯣꯏꯁꯤꯗꯤ ꯌꯥꯔꯔꯣꯏꯁꯦ ꯀꯨꯏꯁꯟ ꯍꯥꯏꯔꯛꯑꯒꯦ ꯑꯗꯨꯒ ꯑꯣꯏꯅ ꯏꯔꯨꯅ ꯍꯥꯏꯔꯦ ꯁꯅ ꯁꯨꯝ ꯋꯥꯔꯤ ꯂꯤꯕꯗꯣ ꯑꯩꯈꯣꯏ ꯎꯁꯨꯡ ꯑꯣꯏꯅ